ꯎꯝ ꯀꯩꯗꯧꯕꯤꯔꯝꯃꯤꯅꯣ
ꯁꯨꯝ ꯂꯩꯔꯝꯕꯅꯤꯗ ꯆꯥꯛ ꯇꯣꯛꯂꯛꯄꯒꯤ ꯋꯥꯀꯤꯡ ꯆꯠꯂꯨꯒꯦꯅ ꯊꯣꯛꯀꯦꯅ ꯇꯧꯔꯦ
ꯑꯣ ꯑꯣ ꯀꯔꯤ ꯀꯔꯤ ꯃꯊꯦꯜ ꯍꯣꯠꯅꯔꯒꯦ
ꯑ ꯁꯤꯗꯤ ꯑꯩꯈꯣꯏ ꯀꯀꯥ ꯑꯣꯏꯅ ꯁꯟ ꯆꯥꯁꯦꯅ ꯁꯟ ꯀꯦꯖꯤ ꯑꯃꯃ ꯈꯥꯏꯃꯨꯛ ꯂꯧꯔꯦ ꯑꯩꯈꯣꯏ ꯈꯨꯜ ꯊꯪꯉꯕꯗꯒꯤ
ꯑꯥ ꯌꯥꯝ ꯅꯨꯡꯉꯥꯏꯕ ꯋꯥꯔꯤꯉ ꯑꯩꯈꯣꯏꯅ ꯑꯃꯨꯛ ꯑꯩꯁꯨ ꯍꯛꯆꯥꯡꯗꯣ ꯀꯣꯏꯆꯠ ꯆꯠꯂꯨꯕꯒ ꯈꯔ ꯁꯣꯟꯊꯔꯦꯅ ꯉꯁꯥꯏ ꯋꯦꯠ ꯌꯦꯡꯉꯀꯥꯟꯗꯁꯨ ꯑꯩꯠꯇꯤ ꯐꯣꯔꯃꯨꯛ ꯇꯥꯔꯝꯃꯤ ꯑꯗꯨꯗ ꯑꯦ ꯁꯤꯗꯤ ꯑꯩꯠꯇꯤ ꯐꯥꯏꯚ ꯁꯨꯗ꯭ꯔꯤ ꯁꯤꯗꯤ ꯏꯁꯥꯁꯤ ꯁꯣꯟꯊꯔꯦ ꯁꯣꯟꯊꯈ꯭ꯔꯅꯦꯅ ꯑꯩꯅ ꯀꯩꯅꯣꯗꯣ ꯑꯣꯛꯇꯣ ꯀꯤꯂꯣ ꯃꯈꯥꯏꯃꯨꯛ ꯐꯨꯀꯠꯄꯅꯦ ꯑꯗꯨꯗꯩꯗꯤ ꯍꯛꯆꯥꯡꯁꯤ ꯏꯁꯣꯟ ꯁꯣꯟꯊꯔꯦ ꯄꯥꯡꯒꯟ ꯁꯛꯇꯤ ꯈꯔ ꯀꯟꯈꯠꯅꯕ ꯍꯥꯏꯗꯅ
ꯎꯝ ꯑꯗꯨꯗꯤ ꯍꯛꯆꯥꯡ ꯀꯟ ꯀꯟꯈꯠꯅꯕ ꯑꯗꯒꯤ ꯅꯣꯏꯈꯠꯅꯕꯒꯤꯗꯤ ꯑꯣꯛꯁꯦ ꯆꯥꯥꯁꯟꯒꯗꯕꯅꯦꯕ
ꯃꯥꯅꯤ ꯃꯥꯅꯤ ꯃꯥꯁꯤꯅ ꯑꯩꯈꯣꯏꯒꯤ ꯍꯥꯏꯇꯥꯔꯦꯅꯦ ꯍꯛꯆꯥꯡꯁꯤꯗ ꯆꯥꯎꯈꯠꯅꯕ ꯑꯗꯒꯤ ꯏꯁꯥꯁꯤ ꯅꯣꯏꯈꯠꯅꯕ ꯆꯥꯎꯈꯠꯅꯕꯒꯤ ꯁꯛꯇꯤꯁꯤ ꯃꯥꯅ ꯄꯤ ꯍꯥꯏꯇꯥꯔꯦ
ꯑꯥ ꯆꯨꯨꯝꯃꯦ ꯆꯨꯨꯝꯃꯦ ꯑꯗꯨ
ꯑꯥ ꯑꯥ ꯑꯗꯨꯕꯨ ꯍꯧꯖꯤꯛ ꯍꯧꯖꯤꯛ ꯍꯧꯖꯤꯛ ꯑꯣꯏꯔꯤꯕ ꯑꯩꯈꯣꯏꯒꯤ ꯋꯥꯔꯜ ꯀꯞꯀꯤ ꯀꯩꯅꯣꯁꯤꯗ ꯍꯥꯏꯇꯥꯔꯦꯅꯦ ꯂꯩꯔꯤꯕ ꯃꯇꯝꯁꯤꯒꯤ ꯏꯟꯚꯥꯏꯔꯣꯟꯃꯦꯟꯁꯤꯗ ꯀꯔꯝ ꯀꯔꯝ ꯀꯃꯥꯏꯅ ꯀꯃꯥꯏꯅ ꯂꯦꯜꯂꯤ ꯋꯥꯔꯜ ꯀꯞꯁꯤ ꯃꯄꯨꯡ ꯐꯥꯅ ꯌꯦꯡꯕꯤꯕ꯭ꯔꯥ ꯑꯗꯒꯤ ꯋꯥꯔꯜ ꯀꯞ ꯁꯤꯒꯤ ꯅꯨꯡꯉꯥꯏꯕ ꯕꯥꯏꯞꯁꯤꯅ ꯀꯔꯤꯅꯣ ꯍꯥꯏꯕꯗꯨ ꯈꯔ ꯍꯥꯏꯕꯤꯔꯛꯑꯣ
ꯌꯦꯡꯉꯦ ꯌꯦꯡꯉꯦ ꯋꯥꯔꯜ ꯀꯞꯁꯦ ꯍꯧꯖꯤꯛꯀꯤ ꯂꯩꯔꯤꯕ ꯐꯤꯕꯝꯁꯤꯗꯗꯤ ꯏꯀꯥꯏ ꯐꯤꯔꯨꯛ ꯈꯨꯝꯃꯦ ꯑꯩꯈꯣꯏꯗꯤ ꯔꯣꯅꯥꯜꯗꯣ ꯐꯦꯟ ꯑꯣꯏꯁꯜꯂꯨꯗꯅ ꯑꯗꯨꯗꯨꯅ ꯍꯧꯖꯤꯛ ꯑꯃꯗ ꯑꯃꯨꯛ ꯁꯞꯄꯣꯔꯠ ꯇꯧꯁꯟ ꯎꯝ ꯑꯃꯗ ꯑꯃꯨꯛ ꯁꯞꯄꯣꯔꯠ ꯇꯧꯁꯟ ꯑꯃꯗ ꯑꯃꯨꯛ ꯁꯞꯄꯣꯔꯠ ꯇꯧꯁꯟ ꯇꯧꯔꯤ
ꯎꯝ ꯃꯥꯒꯤꯁꯨ ꯌꯥꯝ ꯐꯖꯅ ꯃꯥꯁꯨ ꯍꯣꯠꯅꯖꯅ ꯋꯥꯅ ꯇꯧꯔꯒ ꯁꯥꯟꯅꯔꯛꯄꯅꯤꯅ ꯃꯥꯁꯨ ꯑꯣ ꯃꯥꯒꯤꯁꯨ ꯃꯇꯝ ꯀꯩꯅꯣ ꯇꯧꯔꯛꯄꯒꯤ ꯃꯇꯝꯅꯤ ꯂꯣꯏꯅ ꯑꯐꯕ ꯄ꯭ꯂꯦꯌꯔ ꯍꯥꯏꯇꯥꯔꯦꯅꯦ ꯑꯩꯈꯣꯏ ꯑꯩꯈꯣꯏꯅ ꯑꯩꯈꯣꯏ ꯑꯩꯈꯣꯏꯅ ꯃꯣꯏꯒꯤ ꯁꯥꯟꯅꯕ ꯐꯖꯅ ꯎꯔꯛꯄ ꯍꯥꯏꯁꯤ ꯌꯥꯝꯅ ꯑꯩꯈꯣꯏꯁꯨ ꯂꯥꯏꯕꯛ ꯐꯕ ꯑꯃꯅꯦ ꯍꯥꯏꯇꯥꯔꯦꯅꯦ
ꯃꯥꯅꯦ ꯃꯥꯅꯦ ꯆꯨꯝꯃꯤ ꯆꯨꯝꯃꯤ
ꯕꯦꯁ ꯄ꯭ꯂꯦꯌꯔ ꯋꯥꯔꯜꯒꯤ ꯕꯦꯁ ꯄ꯭ꯂꯦꯌꯔ ꯉꯥꯛꯇꯅꯤ ꯍꯥꯏꯇꯥꯔꯦꯅꯦ
ꯎꯝ ꯎꯝ ꯑꯗꯣ ꯍꯟꯗꯛꯀꯤ ꯍꯟꯗꯛꯀꯤ ꯋꯥꯔꯜ ꯀꯞꯁꯤꯗꯤ ꯌꯥꯝ ꯊꯥꯖꯗꯕ ꯍꯥꯏꯇꯥꯔꯦꯅꯦ
ꯎꯝ
ꯍꯥꯏꯗꯤ ꯂꯝ ꯑꯩꯈꯣꯏꯒꯤ ꯃꯁꯛ ꯈꯪꯗꯕ ꯂꯝ ꯃꯌꯥꯝ ꯑꯃ ꯑꯍꯩ ꯍꯩꯕ ꯃꯌꯥꯝ ꯌꯥꯎꯔꯤꯕ
ꯎꯝ
ꯑꯗꯨꯕꯨ ꯑꯩꯈꯣꯏꯒꯤ ꯍꯥꯟꯅꯗꯒꯤ ꯑꯗꯨꯝ ꯌꯥꯎꯔ ꯌꯥꯎꯔꯒ ꯂꯥꯛꯑꯕ ꯑꯩꯈꯣꯏꯒꯤ ꯂꯝ ꯑꯍꯩꯕꯁꯤꯡꯁꯦ ꯁꯤꯁꯤꯒ ꯇꯥꯁꯟꯕꯗꯒꯤ ꯃꯣꯏꯁꯦ ꯎꯄꯥꯏ ꯂꯩꯇꯕꯅꯦꯕ ꯁꯦꯡꯅ ꯍꯥꯏꯔꯕꯗ
ꯎꯝ ꯃꯥꯅꯤ ꯃꯥꯅꯤ ꯃꯥꯅꯤ
ꯈꯔ ꯈꯔ ꯑꯩꯈꯣꯏꯒꯤ ꯍꯩꯇꯕ ꯈꯔ ꯈꯔ ꯌꯥꯎꯔꯤꯗꯅꯀꯣ ꯃꯣꯏꯒꯨꯝꯕꯒ ꯇꯥꯔꯗꯤ ꯌꯥꯝ ꯂꯥꯏꯅ ꯂꯥꯏꯅ ꯀꯥꯈꯤꯅꯦꯕ ꯍꯥꯏꯗꯤ ꯍꯥꯟꯅꯒꯤ ꯑꯩꯈꯣꯏꯒꯤ ꯑꯍꯩ ꯍꯩꯕ ꯂꯩꯗꯅ ꯑꯥꯔꯖꯦꯟꯇꯤꯅꯥ ꯑꯗꯒꯤ ꯐ꯭ꯔꯥꯟꯁ ꯑꯗꯩ ꯏꯪꯂꯦꯟꯒ ꯂꯩꯁꯦ ꯃꯣꯏ ꯕ꯭ꯔꯥꯖꯤꯜꯒ ꯂꯩꯁꯦ ꯑꯗꯩ ꯃꯣꯏꯅ ꯃꯣꯏꯅ ꯁꯥꯟꯅꯕꯗꯣ ꯃꯣꯏ ꯀꯥꯖꯈꯤ ꯍꯥꯏꯕꯒꯤ ꯋꯥꯅꯤ ꯌꯥꯝ ꯂꯥꯛꯆꯅ ꯀꯥꯕꯗꯨꯗꯤ ꯑꯣꯏꯗꯦꯕ ꯑꯗꯣ ꯍꯥꯏꯗꯤ ꯗꯤ ꯌꯑꯥꯔ ꯀꯣꯡꯒꯣꯒꯁꯦ ꯍꯥꯟꯅ ꯇꯥꯕ ꯅꯠꯇꯦꯕ ꯅꯪꯗꯤ ꯏꯊꯥ ꯑ ꯑꯗꯨꯅꯦ ꯑꯗꯨꯒ ꯑꯗꯨ ꯐꯖꯅ ꯁꯥꯟꯅꯔꯦ
ꯅ ꯁꯅ ꯈꯜꯦ
ꯑꯗꯒꯤ ꯌꯥꯝ ꯏꯊꯥ
ꯍꯟꯗꯛꯀꯤ ꯃꯇꯥꯡꯁꯤꯗꯅꯦ ꯕꯣꯜ ꯃꯇꯨꯝ ꯇꯥꯏꯁꯦ ꯈꯪꯉꯦꯕ ꯑꯩꯁꯨ
ꯑꯥ ꯑꯥ ꯑꯥ
ꯍꯥꯏꯗꯤ ꯌꯥꯝ ꯃꯈꯟ ꯃꯈꯜꯒꯤ ꯍꯥꯏꯗꯤ ꯊꯥꯖꯗꯕ ꯍꯥꯏꯗꯤ ꯁꯨꯡꯇꯥ ꯊꯥꯖꯗꯕ ꯃꯌꯥꯝꯁꯤꯅ ꯑꯣꯏꯅ ꯕꯣꯜꯁꯤ ꯅꯩꯈꯠꯂꯛꯑꯒ ꯍꯥꯏꯗꯤ ꯑꯗꯒꯤ ꯌꯥꯝ ꯍꯩꯁꯤꯡꯉꯦꯅ ꯈꯜꯂꯒ ꯂꯩꯔꯝꯕ ꯃꯌꯥꯝꯗꯨꯅ ꯍꯦꯛꯇ ꯀꯔꯤꯝꯇ ꯀꯩꯅꯣ ꯇꯧꯕ ꯉꯝꯗꯕ ꯆꯠ ꯑꯗꯨꯗ ꯑꯩꯅ ꯑꯣ ꯑꯗꯨꯗꯤ ꯐꯨꯠꯕꯣꯜ ꯑꯁꯤꯁꯨ ꯃꯤ ꯂꯝ ꯂꯝ ꯈꯨꯗꯤꯡꯁꯤꯁꯨ ꯂꯣꯏꯅ ꯐꯨꯠꯕꯣꯜꯁꯦ ꯐꯖꯅ ꯇ꯭ꯔꯦꯟ ꯇꯧꯅꯔꯕ ꯖꯥꯠꯅꯤ ꯌꯥꯎꯅꯈꯤ ꯊꯤꯟꯖꯤꯟꯅꯕꯕꯁꯤ ꯌꯥꯗꯦꯗꯣ ꯍꯥꯏꯗꯣ ꯈꯜꯂꯛꯑꯦꯕ ꯑꯗꯨꯅ ꯑꯣ ꯍꯦꯛꯇ ꯑꯩꯈꯣꯏꯅ ꯃꯥꯅ ꯑꯗꯨꯏ ꯂꯝꯗꯨꯅ ꯍꯩꯌꯦ ꯑꯗꯒꯤ ꯑꯉꯛꯄ ꯑꯃꯁꯨ ꯉꯁꯥꯏꯒꯤ ꯑꯩ ꯑꯏꯕ ꯂꯝꯃꯩꯁꯤꯦ ꯂꯣꯏ ꯂꯩꯍꯧꯕ ꯍꯥꯏꯇꯥꯔꯦꯅꯦ
ꯎꯝ
ꯈꯔ ꯍꯥꯏꯗꯤ ꯑꯩꯈꯣꯏꯅ ꯊꯥꯖꯔꯝꯕ ꯂꯝ ꯃꯌꯥꯝ ꯑꯃ ꯑꯗꯩ ꯌꯥꯝ ꯅꯨꯡꯁꯤꯕ ꯑꯩꯈꯣꯏ ꯖꯄꯥꯟꯁꯨ ꯌꯥꯝ ꯀꯟꯅ ꯇꯧꯔꯝꯃꯤ ꯑꯩꯈꯣꯏ ꯑꯗ ꯌꯥꯝ ꯐꯖꯅ ꯀꯩꯅꯣ ꯇꯧꯈꯤ ꯑꯗꯨꯕꯨ ꯃꯤꯅ ꯌꯥꯝ ꯂꯥꯞꯆꯔꯒ ꯊꯣꯏꯈꯤꯕꯗꯤ ꯅꯠꯇꯦ ꯍꯥꯏꯗꯤ ꯌꯥꯝꯅ ꯄꯣꯠꯇꯨ ꯌꯥꯝꯅ ꯅꯦꯦꯛ ꯇꯨ ꯅꯦꯠ ꯆꯠꯅꯔꯒ ꯍꯥꯏꯇꯥꯔꯦꯅꯦ ꯑꯃꯅ ꯀꯛꯇꯪꯗ ꯀꯩꯅꯣ ꯇꯧꯈꯤꯕꯒꯤ ꯋꯥꯅꯤ ꯕ꯭ꯔꯔꯖꯤꯜꯒ ꯍꯦꯛ ꯇꯥꯁꯤꯜꯂꯨꯕꯗꯨꯗ
ꯍ ꯍꯥꯏꯗꯤ ꯑ ꯕꯣꯜ ꯍꯥꯏꯁꯤꯗꯤ ꯑꯃꯅ ꯄꯣꯛꯑꯕ ꯑꯃꯅ ꯊꯣꯏꯕ ꯍꯥꯏꯁꯤꯗꯤ ꯃꯁꯥꯅ ꯇꯥꯕꯅꯦ ꯑꯗꯨꯗ ꯑꯗꯨꯗ ꯑꯩꯈꯣꯏꯒꯤ ꯌꯥꯝꯅ ꯌꯥꯝꯅ ꯂꯥꯛꯆꯕ ꯍꯥꯏꯕ ꯄꯣꯠꯇꯨꯗꯤ ꯑꯝꯇ ꯌꯥꯎꯗ꯭ꯔꯦꯕ ꯍꯟꯗꯛ ꯀꯦꯖꯤꯗꯗꯤ ꯍꯟꯗꯛꯀꯤ ꯌꯥꯎꯔꯛꯏꯕ ꯑꯅꯧ ꯑꯅꯧꯕꯁꯤꯡꯁꯦ
ꯃꯥꯅꯤ ꯃꯥꯅꯤ ꯌꯥꯝꯅ ꯑꯩꯈꯣꯏꯗ ꯅꯨꯡꯉꯥꯏꯍꯜꯂꯦ ꯍꯥꯏꯗꯤ ꯑꯌꯦꯡꯕ ꯃꯈꯩꯗ ꯂꯣꯏꯅ ꯃꯤꯠ ꯄꯦꯟꯍꯜꯂꯤ ꯃꯤꯠ ꯀꯨꯝꯍꯩ ꯑꯣꯏꯍꯜꯂꯤ ꯑꯗꯒꯤ ꯑꯉꯛ ꯑꯄ ꯃꯌꯥꯝ ꯐꯥꯎꯍꯜꯂꯤ ꯑꯗꯒꯤ ꯍꯥꯏꯗꯤ ꯑꯣ ꯑꯗꯨꯗꯤ ꯌꯥꯝ ꯊꯥꯖꯗꯕ ꯑꯟꯑꯁꯄꯦꯛꯇꯦꯠ ꯑꯣꯏꯕ ꯀꯩꯅꯣ ꯉꯥꯛꯇ ꯑꯣꯏꯔꯛꯑꯦ ꯍꯥꯏꯇꯥꯔꯦꯅꯦ
ꯎꯝ
ꯊꯥꯖꯗꯕ ꯀꯩꯅꯣ ꯉꯥꯛꯇ ꯒꯦꯝꯒꯤ ꯕꯥꯏꯞꯁ ꯇꯣꯉꯥꯟꯕ ꯑꯃ ꯊꯣꯛꯍꯜꯂꯦꯕ
ꯎꯝ ꯑꯗꯒꯤ ꯏꯊꯥ ꯊꯥꯖꯗꯅ ꯍꯧꯖꯤꯛꯁꯦ ꯅꯣꯔꯋꯦꯁꯦ ꯑꯃꯨꯛ ꯐꯥꯎ ꯔꯥꯎꯟ ꯑꯣꯐ ꯊꯥꯔꯇꯤ ꯇꯨꯁꯦ ꯂꯥꯡꯕ ꯉꯝꯗꯕꯅꯦꯕ ꯃꯣꯏꯁꯦ
ꯃꯥꯅꯦ ꯃꯥꯅꯦ
ꯑꯗꯣ ꯍꯟꯗꯛꯇꯤ ꯔꯥꯎꯟ ꯑꯣꯐ ꯁꯤꯛꯁꯇꯤꯟ ꯆꯪꯁꯤꯜꯂꯛꯏꯅꯤ ꯎꯝ ꯑꯗꯒꯤ ꯍꯂꯥꯜ ꯕꯣꯜ ꯍꯂꯝꯕꯣꯜ ꯇꯔꯦꯠ ꯆꯟꯈꯠꯂꯛꯏꯅꯤ ꯍꯧꯖꯤꯛꯁꯦ ꯃꯣꯏ ꯃꯣꯏꯁꯦ ꯍꯧꯖꯤꯛ ꯒꯣꯜꯗꯟ ꯒꯣꯜꯗꯟ ꯕꯨꯠꯀꯤ ꯆꯥꯔꯖ ꯌꯥꯝ ꯊꯤꯛ ꯋꯥꯡ ꯂꯩꯔꯤꯕꯅꯦꯕ ꯃꯣꯏꯁꯦ
ꯃꯦ ꯋꯥꯡ
ꯃꯦꯁꯤꯅꯦ ꯃꯥ ꯕꯥꯄꯦꯜ ꯂꯩꯔꯦ ꯃꯣꯏ ꯍꯍꯨꯝꯁꯤꯅꯦ ꯍꯧꯖꯤꯛ ꯏꯟꯅꯔꯤꯁꯦ ꯑꯗꯣ ꯃꯦꯁꯤꯕꯨꯗꯤ ꯒꯣꯜ ꯅꯤꯄꯥꯟ ꯆꯟꯈ꯭ꯔꯦ ꯑꯗꯣ ꯃꯊꯪ ꯇꯥꯔꯛꯄ ꯄ꯭ꯂꯦꯁꯤꯡꯁꯤꯗ
ꯐ꯭ꯔꯥꯟꯁꯀꯤ ꯍꯩ ꯑ ꯐ꯭ꯔꯥꯟꯁꯀꯤ ꯍꯌꯦꯡꯁꯤꯗ ꯕꯥꯄꯦꯅ ꯒꯣꯜ ꯑꯅꯤꯃꯨꯛꯀ ꯆꯠꯂꯗꯤ ꯕꯥꯄꯦꯅ ꯑꯃꯨꯛ ꯍꯦꯟꯈꯤꯗꯣꯏꯅꯦ ꯍꯂꯥꯟꯒ ꯅꯣꯔꯋꯦꯒ ꯀꯩꯒꯅꯣ ꯁꯥꯟꯅꯗꯣꯏꯁꯦ ꯅꯣꯔꯋꯦꯒ ꯀꯩꯒꯅꯣ ꯇꯥꯒꯤꯗꯨꯕꯣ
ꯑꯑꯥ ꯉꯈꯣ ꯑꯝꯇ ꯌꯦꯡꯒꯦ ꯑꯩ ꯌꯦꯡꯀꯦ ꯑꯩ ꯌꯦꯡꯀꯦ
ꯑꯗꯨꯝ ꯍꯥꯏꯗꯤ ꯅꯣꯔꯋꯦꯁꯤꯁꯨ ꯀ꯭ꯋꯥꯇꯔ ꯐꯥꯏꯅꯦꯜꯒ ꯆꯪꯁꯤꯜꯂꯛꯑꯒ ꯍꯥꯏꯇꯥꯔꯦꯅꯦ ꯃꯣꯏꯁꯨ ꯀꯩꯅꯣ ꯇꯧꯕ ꯌꯥꯕꯒꯤ ꯆꯥꯟꯁꯇꯤ ꯂꯩꯔꯤꯑꯕ
ꯑꯁ ꯊꯥꯖꯗꯦꯕꯣ ꯅꯣꯔꯋꯦꯗꯤ ꯏꯪꯂꯟꯒ ꯇꯥꯏ
ꯏꯪꯂꯟꯒ ꯇꯥꯏꯌꯦ ꯑꯦ ꯑꯗꯨꯁꯨ ꯊꯥꯖꯧ ꯍꯥꯏꯗꯤ ꯍ ꯍꯣꯏ ꯏꯪꯂꯦꯟꯒꯤꯁꯨ ꯐꯖꯩ ꯑꯗꯣ ꯍꯦꯛꯇ ꯐꯖꯩ ꯍꯥꯏꯔꯒ ꯅꯣꯔꯋꯦꯁꯤ ꯃꯣꯏꯅ ꯍꯦꯛꯇ ꯅꯩꯔꯅꯤ ꯍꯥꯏꯕꯗꯤ ꯍꯥꯏꯕ ꯌꯥꯔꯣꯏꯕ ꯍꯟꯗꯛꯀꯤ ꯒꯦꯝꯁꯦ ꯍꯂꯥꯟ ꯑꯣꯏꯅ ꯍꯥꯏꯗꯤ ꯥꯍꯂꯥꯟ ꯍꯂꯥꯟꯅ ꯍꯟꯗꯛꯁꯤ ꯐꯖꯅ ꯇꯧꯔꯛꯏꯑꯕ
ꯇꯧꯔꯩ ꯇꯧꯔꯛꯏ
ꯑ
ꯃꯥ ꯃꯊꯟꯗꯅꯅꯤ ꯀꯩꯅꯣ ꯃꯥ ꯃꯣꯏꯒꯤ ꯆꯤꯡ ꯆꯤꯡꯈꯠꯂꯛꯏ ꯃꯌꯥꯝꯁꯦ
ꯃꯥꯅꯤ ꯃꯥꯅꯤ ꯃꯥꯅ ꯂꯣꯏꯅ ꯀꯩꯅꯣ ꯆꯤꯡꯈꯠꯂꯛꯑꯒ ꯀꯩꯅꯣ ꯇꯧꯔꯤꯕꯅꯤ ꯍꯥꯏꯗꯤ ꯃꯥꯁꯤ ꯍꯥꯏꯗꯤ ꯋꯥꯡ ꯆꯥꯎꯕ ꯑꯗꯒꯤ ꯐꯨꯠꯕꯣꯜ ꯐꯖꯅ ꯍꯩꯕ ꯍꯟꯗꯛꯀꯤ ꯃꯇꯥꯡꯁꯤꯗ ꯍꯥꯏꯇꯥꯔꯦꯅꯦ ꯀꯩꯅꯣ ꯇꯧꯋꯦꯕ ꯐꯖꯅ ꯃꯥꯅ ꯃꯣꯏꯒꯤ ꯇꯤꯝ ꯃꯈꯩꯁꯤ ꯂꯣꯏꯅ ꯆꯤꯡꯈꯠꯂꯤ ꯑꯗꯩ ꯇꯤꯝ ꯃꯈꯩꯗꯨꯅꯁꯨ ꯃꯉꯣꯟꯗ ꯁꯞꯄꯣꯔꯠ ꯇꯧꯋꯤꯀꯣ ꯍꯥꯏꯗꯤ ꯁꯤꯗꯤ ꯌꯥꯝꯅ ꯇꯤꯝꯒꯤ ꯁꯞꯄꯣꯔꯠ ꯌꯥꯝ ꯆꯪꯉꯦꯕ
ꯑ ꯑꯦ ꯑꯗꯩ ꯑꯥ ꯑꯩꯅ ꯀꯩꯅꯣꯝ ꯍꯪꯅꯤꯡꯕ ꯑꯃ ꯂꯩꯌꯦ
ꯎꯝ
ꯑꯥ ꯏꯌꯥꯝꯕ ꯑꯣꯏꯅ ꯏꯟꯖꯥꯡ ꯄꯣꯛ ꯊꯣꯡ ꯀꯥꯟꯖꯤꯗ ꯑꯩꯈꯣꯏꯒꯤ ꯀꯃꯥꯏꯟ ꯊꯣꯡꯒꯦꯕ ꯍꯥꯏꯗꯤ ꯑ ꯈꯨꯠ ꯊꯣꯡ ꯈꯨꯊꯣꯡ ꯑꯝꯇ ꯃꯥꯟꯅꯗꯦꯗꯅꯀꯣ ꯏꯌꯥꯝꯕꯍꯣꯏ ꯑꯥ
ꯈꯨꯊꯣꯡꯁꯦ ꯑꯃꯈꯛꯇ ꯅꯠꯇꯦ ꯑꯩꯒꯤꯗꯤ ꯈꯨꯗꯣꯡꯁꯤ ꯃꯌꯥꯝ ꯂꯩ ꯑꯩꯅ ꯍꯥꯏꯗꯤ ꯅꯨꯃꯤꯠ ꯅꯨꯃꯤꯠꯇꯨꯒꯤ ꯄꯥꯝꯖꯕ ꯈꯨꯠ ꯊꯣꯡꯗ ꯍꯥꯏꯇꯥꯔꯦꯅꯦ ꯑꯩ ꯊꯣꯡ ꯊꯥꯛꯄꯁꯤ ꯄꯥꯝꯃꯦꯕ ꯑꯗꯨꯅ ꯑꯩꯅ ꯅꯨꯃꯤꯠ ꯅꯨꯃꯤꯠꯀꯤ ꯈꯨꯗꯣꯡ ꯈꯨꯗꯣꯡ ꯍꯥꯏꯇꯥꯔꯦꯅꯦ ꯑꯩ ꯉ ꯁꯤꯗꯤ ꯁꯤ ꯃꯑꯣꯡꯁꯤꯗ ꯊꯣꯡꯒꯦ ꯑꯩ ꯉꯁꯤꯗꯤ ꯁꯨꯃꯥꯏꯅ ꯊꯣꯡꯒꯦ ꯉꯁꯤꯗꯤ ꯊꯣꯛ ꯂꯥꯎꯅ ꯍꯥꯏꯗꯤ ꯏꯁꯤꯡꯗ ꯍꯥꯟꯅ ꯊꯣꯛ ꯂꯥꯎꯅ ꯍꯥꯞꯆꯤꯜꯂꯒ ꯊꯣꯡꯒꯦ ꯅꯠꯇ꯭ꯔꯒ ꯑꯦ ꯏꯁꯤꯡ ꯑꯃꯐꯧ ꯍꯥꯞꯇ꯭ꯔꯤꯉꯩꯗ ꯁꯥꯗꯨ ꯈꯛꯇ ꯍꯥꯟꯅ ꯉꯧꯒꯦ ꯑꯗꯨ ꯈꯛꯇ ꯍꯥꯟꯅ ꯉꯧꯔꯒ ꯑꯗꯩ ꯀꯦꯝꯐꯧ ꯍꯥꯞꯇꯕꯤꯗ ꯇꯧꯒꯦ ꯀꯣ ꯑꯗꯒꯤ ꯑ ꯀꯩꯅꯣꯒ ꯇꯧꯔꯒ ꯎꯝ ꯃꯈꯟ ꯃꯈꯟꯁꯤ ꯌꯥꯝ ꯂꯩꯔꯤꯅꯦ ꯈꯨꯊꯣꯡꯁꯦ ꯑꯗꯨꯗ ꯑꯥ ꯀꯔꯤ ꯈꯤꯇꯪ ꯕꯧꯍꯦꯛ ꯊꯥꯎ ꯑꯝꯐꯥꯎ ꯌꯥꯎꯍꯟ ꯊꯥꯎꯗꯤ ꯌꯥꯎꯅꯗ꯭ꯔꯦ ꯑꯗꯒꯤ ꯃꯤ ꯈꯔꯝꯗꯤ ꯊꯥꯎꯕ ꯈꯤꯇꯪꯒ ꯍꯥꯞꯄꯒ ꯇꯧꯕꯁꯨ ꯌꯥꯎꯔꯤꯕ ꯍꯦꯟꯅ ꯃꯔꯦꯛ ꯃꯍꯥꯎ ꯍꯦꯟꯅ ꯑꯃꯨꯛ ꯊꯣꯛꯅꯕꯅꯤ ꯒꯥꯏꯅ ꯑꯗꯨꯁꯨ ꯑꯗꯨꯝ ꯍꯥꯎꯋꯦꯕ ꯈꯔ ꯀꯨꯏꯅ ꯀꯩꯅꯣ ꯇꯧꯔꯀꯥꯟꯗ ꯍꯥꯏ ꯇꯥꯔꯦꯅꯦ ꯄꯣꯠꯁꯤ ꯇꯥꯁꯤꯟꯍꯟꯕ ꯑꯣꯛꯁꯦ ꯑꯗꯩ ꯃꯤꯅ ꯄꯥꯝꯖꯕꯁꯤ ꯀꯃꯥꯏꯟ ꯇꯧꯒꯦꯅ ꯍꯥꯏꯗꯤ ꯈꯔ ꯀꯦꯞꯁꯨꯜ ꯑ ꯀꯩꯅꯣ ꯈꯔ ꯄꯦꯇꯛ ꯄꯦꯇꯛ ꯗꯗ ꯂꯥꯎꯟ ꯆꯥꯕ ꯑꯗ ꯈꯤꯇꯪ ꯀꯟꯗꯛ ꯇꯧꯔꯒ ꯆꯥꯕ ꯃꯤꯒꯤ ꯃꯥꯒꯤ ꯇꯦꯁꯁꯤ ꯈꯦꯠꯅꯕ ꯍꯥꯏꯇꯥꯔꯦꯅꯦ ꯑꯦ ꯀꯦꯞꯁꯨꯜ ꯈꯤꯇꯪ ꯀꯟꯇꯛ ꯇꯧꯅ ꯎꯏꯖꯤꯜꯂꯒ ꯆꯥꯕꯅ ꯍꯥꯎꯏ ꯍꯥꯏꯕ ꯑꯗꯒꯤ ꯑꯦ ꯗꯟ ꯗꯟ ꯂꯥꯎꯅ ꯐꯖꯅ ꯍꯥꯎꯅ ꯑꯗꯨꯝ ꯍꯥꯏꯗꯤ ꯄꯣꯊꯣꯠ ꯂꯥꯎꯅ ꯆꯥꯒꯦ ꯍꯥꯏꯕ ꯀꯣ ꯑꯗꯣ ꯃꯥꯒꯤ ꯇꯦꯁꯁꯤ ꯈꯦꯠꯅꯕꯅꯤꯅꯅꯦ ꯑꯩ ꯈꯤꯇꯪ ꯊꯥꯎ ꯅꯣꯡꯅ ꯇꯧꯔꯒ ꯑꯃꯨꯛ ꯈꯤꯇꯪ ꯇꯥꯖꯤꯜꯂꯒ ꯊꯣꯡꯕ ꯄꯥꯝ ꯑꯗꯨꯗ ꯄꯥꯝꯖꯕ ꯀꯥꯡꯕꯨꯒꯤ ꯃꯑꯣꯡꯗ ꯇꯧꯁꯦ ꯍꯥꯏꯔꯒꯅ ꯍꯦꯛ ꯑꯗꯨꯃꯥꯏꯅ ꯇꯧꯕ ꯑꯗꯨꯕꯨ ꯄꯣꯠꯁꯤ ꯍꯥꯎꯒꯟꯗꯣꯏꯁꯤꯗꯤ ꯀꯩꯅꯣꯅꯅꯤ ꯃꯥꯒꯤ ꯃꯆꯜꯁꯦ ꯃꯆꯜꯁꯦ ꯀꯩꯀꯩ ꯍꯥꯞꯀꯅꯤ ꯁꯤ ꯑꯣꯛ ꯀꯛꯅ ꯆꯥꯅꯔꯤꯁꯤ ꯀꯩꯅꯣꯁꯤ ꯁꯤꯡꯁꯤ ꯈꯔ ꯍꯦꯟꯅ ꯆꯥꯅꯩꯌꯦ ꯃꯥꯁꯤꯦ
ꯑꯣ
ꯁꯤꯡꯁꯤꯒ ꯃꯥꯒ ꯌꯥꯝꯅ ꯇꯨꯅꯅ ꯆꯠꯂꯤ ꯍꯥꯏꯇꯥꯔꯦꯅꯦ ꯃꯥꯗꯤ ꯁꯤꯡꯁꯤ ꯈꯔ ꯍꯥꯞꯄꯤꯕ ꯃꯉꯣꯟꯗ ꯁꯤꯡꯁꯦ ꯆꯅꯝ ꯅꯅꯨꯡꯉꯝ ꯋꯥꯠꯂꯁꯨ ꯌꯥꯏꯑꯕ ꯁꯤꯡꯁꯤꯗꯤ ꯁꯤꯡꯁꯤ ꯁꯤꯗꯤ ꯋꯥꯠꯄ ꯌꯥꯗꯦ ꯁꯟ ꯍꯥꯏꯕ ꯑꯗꯒꯤ ꯑꯣꯛ ꯍꯥꯏꯥꯏꯕꯁꯤ ꯃꯣꯏ ꯁꯤꯡ ꯋꯥꯠ ꯌꯥꯗꯦ ꯁꯤꯡꯁꯤ ꯑꯗꯨꯗ ꯌꯦꯟ ꯣꯡꯗꯤ ꯀꯩꯅꯣ ꯍꯥꯞꯇ꯭ꯔꯁꯨ ꯌꯥꯏꯑꯕ ꯌꯦꯟ ꯣꯡꯗꯤ ꯁꯤꯡ ꯍꯥꯞꯇ꯭ꯔꯁꯨ ꯌꯥꯏꯑꯕ ꯑꯗꯨꯝ ꯆꯅꯝ ꯇꯤꯜꯍꯧ ꯅꯠꯇ꯭ꯔꯒ ꯑꯗꯨꯝ ꯇꯣꯛ ꯇꯧꯕ ꯌꯥꯏꯑꯕ ꯑꯗꯨ ꯑꯣꯛ ꯇꯗꯤ ꯃꯥꯒꯤ ꯁꯤꯡꯁꯦ ꯌꯥꯝ ꯁꯤꯡꯒꯤ ꯄꯋꯥꯔꯐꯨꯜ ꯀꯩꯅꯣ ꯈꯔ ꯇꯦꯁ ꯈꯔ ꯊꯣꯛꯆꯩ ꯍꯥꯏꯇꯥꯔꯦ ꯃꯣꯏꯅꯤ ꯀꯃꯥꯏꯅ ꯇꯧꯔꯀꯥꯟꯗ ꯑꯗꯨꯃꯥꯏꯅ ꯑꯗꯨ ꯑꯗꯨ ꯃꯥꯏ ꯃꯆꯜꯁꯦ ꯍꯥꯏꯇꯥꯔꯦ ꯁꯨꯅ ꯍꯥꯞꯄꯤꯕ ꯁꯥꯅꯤꯅ ꯈꯤꯇꯪ ꯑꯩꯈꯣꯏꯒꯤ ꯃꯔꯣꯏ ꯃꯄꯥꯡ ꯈꯔ ꯌꯥꯝꯍꯟꯕꯤꯕ ꯑꯗꯨ ꯃꯔꯨ ꯃꯄꯥꯡ ꯁꯃꯥꯏꯅ ꯃꯨꯟꯍꯟꯕꯤꯕ ꯀꯣ
ꯑꯣ
ꯃꯔꯣꯏ ꯃꯄꯥꯡꯁꯤ ꯃꯨꯟꯍꯜꯂꯀꯥꯟꯗ ꯃꯔꯣꯏ ꯈꯛꯇ ꯍꯥꯟꯅ ꯉꯧꯔꯒ ꯇꯧ ꯑꯩ ꯈꯨꯊꯣꯡꯁꯦ ꯑꯩ ꯍꯥꯏꯗꯣ ꯃꯔꯣꯏ ꯈꯛꯇ ꯍꯥꯟꯅ ꯉꯧꯔꯒ ꯀꯣꯟꯅ ꯁꯥꯞꯆꯤꯟꯕꯁꯨ ꯂꯩ ꯁꯥꯗꯣ ꯍꯥꯟꯅ ꯇꯣꯛ ꯂꯥꯎꯅ ꯉꯥꯎꯊꯣꯛꯑꯒ ꯀꯣꯟꯅ ꯃꯔꯣꯏꯁꯤ ꯍꯥꯏꯗꯤ ꯐꯦꯁ ꯕꯥꯏ ꯐꯦꯁ ꯑꯍꯥꯝꯕ ꯑꯃꯨꯛ ꯍꯥꯞꯄ ꯑꯗꯩ ꯑꯃꯨꯛ ꯑꯗꯨ ꯑꯃꯨꯛ ꯑꯣꯠꯂꯒ ꯉꯧꯕ ꯑꯃꯨꯛ ꯑꯗꯨꯒꯤ ꯄꯕꯣꯠ ꯃꯈꯩꯗꯣ ꯑꯃꯨ ꯃꯨꯟꯍꯟꯈꯤꯕ ꯑꯩ ꯑꯃꯨꯛꯀ ꯑꯃꯨꯛ ꯍꯥꯞꯄ ꯑꯩꯗꯤ ꯑꯅꯤ ꯑꯍꯨꯝꯂꯛ ꯊꯣꯛꯅ ꯍꯥꯞꯄꯦꯕ ꯂꯣꯏꯔꯝꯗꯥꯏ ꯐꯥꯔꯁ ꯁꯦꯀꯦꯟ ꯊꯥꯔꯠꯀ ꯍꯥꯏꯔꯒ ꯑꯩꯈꯣꯏ ꯉꯁꯥꯏꯒꯤ ꯀꯩꯅꯣꯁꯦ ꯇꯤꯜꯍꯧ ꯆꯅꯝꯁꯦ ꯍꯥꯏꯗꯤ ꯂꯥꯁꯀꯤ ꯃꯅꯝ ꯂꯥꯁꯇ ꯁꯤꯡꯅ ꯈꯔ ꯍꯥꯞꯄꯒ ꯆꯂꯝꯒ ꯈꯔ ꯍꯥꯞꯄꯁꯤꯒꯤ ꯃꯥꯏ ꯇꯣꯉꯥꯟꯕ ꯔꯣꯁ ꯑꯃ ꯀꯥꯏꯌꯦꯕ ꯃꯤꯅꯠ ꯇꯔꯥꯃꯨꯛ ꯋꯥꯠꯂꯤꯉꯩꯁꯤꯗ ꯂꯣꯏ ꯊꯥꯡꯗꯗꯧꯕꯁꯤꯗ ꯐꯖꯅ ꯁꯤꯡ ꯆꯅꯝꯁꯤ ꯑꯃꯨꯛ ꯍꯥꯞꯄ ꯍꯥꯏꯇꯥꯔꯦꯅꯦ
ꯑꯣ
ꯑꯗꯨꯃꯥꯏꯅ ꯔꯣꯁ ꯂꯧꯕ ꯈꯣꯠꯄ ꯃꯌꯥꯝ ꯂꯩ
ꯎꯝ ꯑꯗꯨꯗꯒꯤ ꯑꯗꯒꯤ ꯑꯩꯅ ꯈ꯭ꯋꯥꯏ ꯍꯥꯎꯕ ꯑꯃ ꯂꯩꯌꯦ ꯑ ꯍꯧꯖꯤꯛꯀꯤꯁꯦ ꯀꯩꯝ ꯍꯥꯞꯄꯣꯏꯕ ꯃꯆꯜ ꯀꯩꯀꯥꯁꯦ ꯑꯝꯇ ꯍꯥꯞꯇꯕꯤꯗ ꯑꯩꯈꯣꯏꯒꯤ
ꯎꯝ ꯎꯝ
ꯅꯨꯡꯕꯤ ꯀꯣꯛꯇ ꯇꯧꯈꯤꯕꯒꯤꯁꯨ ꯑꯣꯏꯔꯝꯗꯧ ꯃꯥꯜꯂꯦ ꯑꯩꯅ ꯑꯗꯨꯗ ꯌꯥꯝ ꯍꯥꯎꯈꯔꯤꯁꯦ ꯑꯩꯈꯣꯏꯒꯤ ꯁꯦ ꯑꯗꯨꯝ ꯏꯁꯤꯡ ꯏꯁꯤꯡꯗ ꯎꯝ ꯏꯁꯤꯡ ꯍꯥꯟꯅ ꯍꯥꯞꯄꯅꯦꯕꯀꯣ ꯑ ꯑꯗꯨꯗꯨꯒ ꯁꯥꯃꯨꯛ ꯍꯥꯞꯆꯤꯜꯂꯒ ꯃꯥꯒꯤ ꯃꯁꯜ ꯀꯩꯀꯥ ꯀꯔꯤꯝ ꯍꯥꯞꯇꯦ ꯁꯤꯡ ꯍꯥꯞꯄꯦ ꯑꯩ ꯊꯨꯝ ꯍꯥꯞꯄꯦ ꯑꯗꯨꯗꯨꯒ ꯁꯥ ꯃꯔꯣꯏ ꯈꯤꯇꯪ ꯍꯥꯞꯄꯦ ꯑꯗꯨꯒ ꯇꯤꯜꯍꯧꯁꯨ ꯈꯤꯇꯪꯗꯤ ꯍꯥꯞꯄ ꯃꯥꯜꯂꯦ ꯑꯗꯨꯒ ꯀꯦꯝ ꯑꯇꯩꯗꯤ
ꯌꯥꯗꯕꯤꯗ ꯑꯗꯨꯝ ꯂꯣꯟꯕ
ꯑ ꯑꯗꯨꯝ ꯂꯣꯟꯕ ꯑꯗꯨꯒ ꯃꯨꯜꯍꯟꯕ ꯁꯧꯍꯟꯕ ꯑ ꯑꯗꯨꯒꯤ ꯇꯦꯁꯇꯨꯁꯨꯀꯣ ꯄꯨꯔꯥ ꯇꯣꯉꯥꯟꯕ ꯑꯃꯅꯦꯕ ꯍꯥꯎꯋꯦꯕ
ꯍꯥꯏꯗꯤ ꯑꯃꯐꯧ ꯍꯥꯞꯇ꯭ꯔꯁꯨ ꯌꯥꯏꯑꯕ ꯑꯩ ꯍꯥꯏꯗꯣ ꯃꯆꯜ ꯅꯨꯡꯆꯜ ꯑꯗꯨ ꯃꯌꯥꯝ ꯍꯥꯏꯁꯤꯗꯤ ꯁꯨꯝ ꯈꯔ ꯑꯩꯈꯣꯏ ꯀꯩꯁꯨ ꯍꯥꯟꯅ ꯁꯨꯃꯥꯏꯅ ꯌꯥꯝ ꯆꯥꯔꯝꯕ ꯄꯣꯠ ꯅꯠꯇꯦꯕ ꯑꯩꯈꯣꯏ ꯁꯤꯗ ꯖꯤꯔꯥ ꯍꯧꯗꯦ ꯍꯥꯏꯕ ꯃꯅꯤꯄꯨꯔꯗ ꯁꯤꯗꯤ ꯀꯣꯟꯅ ꯂꯥꯛꯄ ꯄꯣꯠꯅꯦꯕ ꯑꯩꯈꯣꯏꯗꯤ ꯑꯌꯥꯝꯕ ꯑꯩꯈꯣꯏꯅ ꯁꯤꯗ ꯆꯥꯅꯔꯝꯕ ꯈꯨꯠꯁꯥꯁꯤꯗꯤ ꯕꯣꯏꯜ ꯇꯧꯔꯒ ꯍꯥꯏꯇꯥꯔꯦꯅꯦ ꯑ ꯆꯝꯕꯁꯤꯅꯦꯕ ꯁꯤꯗ ꯃꯉꯣꯟꯗ ꯍꯥꯞꯆꯤꯜꯂꯤꯁꯤ ꯑꯩꯈꯣꯏ ꯁꯤꯗ ꯍꯧꯖꯤꯛ ꯇꯧꯅꯗꯕꯩ ꯋꯥꯅꯤ ꯃꯥꯏꯔꯦꯟꯒꯁꯤꯦ ꯍꯥꯞꯆꯤꯜꯂꯦꯕ ꯑꯣꯛꯀ ꯃꯥꯏꯗꯦꯡꯒꯁꯨ ꯊꯣꯡꯁꯤꯜꯂꯦꯕ ꯍꯥꯏꯗꯤ ꯑꯗꯗꯒꯤ ꯑꯣꯛꯀ ꯃꯥꯏꯔꯦꯟ ꯊꯣꯡꯖꯤꯜꯂꯤ ꯑꯗꯒꯤ ꯁꯤꯡ ꯃꯅꯥꯒꯁꯤꯦ ꯍꯥꯞꯆꯤꯜꯂꯤ ꯐꯌꯦꯡꯣꯝꯗꯒ ꯊꯣꯡꯕ ꯈꯨꯊꯣꯡꯁꯤꯅ ꯑꯃꯨꯛ ꯃꯅꯥ ꯈꯔ ꯂꯩꯔꯤꯌꯦ ꯃꯣꯏꯒꯤ ꯑꯗꯨꯒ ꯆꯥꯅꯩ ꯍꯥꯏꯕ ꯁꯤꯡ ꯃꯅꯥꯒꯁꯦ ꯁꯤꯡ ꯅꯥꯒꯁꯦ ꯇꯛ ꯇꯛ ꯇꯛ ꯍꯥꯞꯆꯤꯟꯅꯦꯕ ꯑꯗꯨꯏ ꯄꯣꯠꯇꯨ ꯆꯥꯒꯥꯟꯅ ꯌꯥꯝ ꯍꯥꯎꯋꯦꯕ ꯍꯣꯔꯦꯟ ꯃꯅꯥꯗꯣ ꯁꯥꯏꯀꯥꯟꯗ ꯍꯥꯏꯔꯦ ꯍꯥꯏꯇꯥꯔꯦꯅꯦ ꯑꯣꯛꯀꯤ ꯃꯥꯒꯤ ꯃꯍꯤꯁꯤ ꯃꯥꯅ ꯆꯨꯞꯁꯤꯟꯒꯅꯦꯕ ꯁꯤꯡꯅꯥꯁꯤꯅ ꯁꯤꯡ ꯃꯅꯥꯁꯤꯅ ꯑꯗꯨ ꯁꯥ ꯀꯥꯟꯅ ꯑꯗꯨꯝ ꯑꯣꯏꯅꯝꯕ ꯍꯥꯏꯇꯥꯔꯦꯅꯦ
ꯑꯣ
ꯑꯗꯨꯃꯥꯏꯅ ꯑꯗꯨ ꯃꯣꯏ ꯗꯥꯏꯔꯦꯛ ꯕꯣꯜꯅꯦꯕ ꯀꯔꯤꯝ ꯍꯥꯞꯇꯦꯕ ꯃꯆꯜ ꯅꯨꯡꯆꯜ ꯑꯃ ꯍꯥꯞꯄꯣꯏ ꯍꯥꯏꯔ ꯑꯃ ꯍꯥꯞꯇꯦꯕ ꯑꯩꯈꯣꯏꯅ ꯆꯥꯔꯀꯥꯟꯗ ꯏꯃꯥꯟꯅ ꯑꯃꯝ ꯊꯣꯡꯉꯁꯦ ꯃꯆꯨꯐꯧ ꯍꯥꯞꯇꯦꯕ ꯗꯥꯏꯔꯦꯛ ꯑꯗꯨꯝ ꯀꯩꯅꯣꯗ ꯃꯣꯔꯣꯛꯇꯤ ꯍꯥꯞꯄꯦ ꯃꯣꯛ ꯑꯩꯈ ꯁꯨꯒꯥꯏꯔꯒ ꯌꯨꯝꯒꯤ ꯃꯣꯔꯣꯛꯇꯨ ꯍꯥꯏꯇꯥꯔꯦꯅꯦ ꯑꯗꯨꯏꯗꯨ ꯁꯨꯒꯥꯏꯔꯒ ꯑꯩꯈꯣꯏ ꯁꯤꯗ ꯀꯩꯅꯣꯒ ꯀꯔꯤ ꯀꯔꯤ ꯃꯣꯔꯣꯛ